ꯎꯝ ꯂꯥꯎ
ꯑꯣ ꯇꯥꯏꯌ‌ꯦꯀꯣ
ꯑꯧ ꯇꯥꯏꯌꯦ ꯅꯪꯒꯤ ꯈꯣꯟꯖꯦꯜꯁꯦ ꯀꯟ ꯐꯝꯃ ꯂꯩꯌꯦ
ꯀꯩꯅꯣꯅꯅꯦ ꯎꯝ ꯑꯁꯦ ꯕꯣꯂꯣꯝꯁꯦ ꯑꯗꯨꯝ ꯀꯩꯅꯣ ꯇꯧꯕꯅꯦ ꯑꯩꯒꯤꯗꯣ ꯁꯦꯝꯁꯨꯡ ꯑꯣꯏꯕ ꯏꯁꯄꯤꯀ꯭ꯔꯗꯣ ꯃꯊꯛꯇ ꯂꯩꯕꯒꯤ
ꯇꯞꯄꯤ ꯀꯩꯅꯣ ꯍꯥꯏꯗꯤ ꯀꯟꯅ ꯇꯥꯗꯦꯕ
ꯑꯣ ꯅꯪꯒꯤ ꯕꯦꯛꯒ꯭ꯔꯥꯎꯟꯁꯤꯗꯤ
ꯑꯩꯈꯣꯏ ꯚꯥꯔꯥ ꯂꯩꯃꯤꯟꯅꯕ ꯃꯤꯁꯤꯡ ꯋꯥꯔꯤ ꯁꯥꯔ ꯂꯩꯕ ꯑꯗꯨꯒꯤ ꯀꯥꯗꯤ ꯇꯣꯡꯉꯥꯜꯂꯦ ꯑꯗꯨꯕꯨ
ꯑꯣ ꯂꯥꯡꯒꯅꯨ ꯍꯥꯏꯌꯣꯅꯦ ꯆꯩꯌꯣ
ꯈꯪꯗꯦ ꯑꯍꯟꯁꯤꯡꯁꯤ ꯃꯣꯏ ꯌꯨ ꯊꯛꯑ ꯂꯩꯕ꯭ꯔꯥ ꯈꯪꯗꯦ ꯑꯩꯁꯨ ꯆꯥꯔꯦ ꯍꯣꯏ ꯎꯝ ꯉꯁꯤ ꯑꯥ ꯑꯂꯨꯒ ꯁꯧꯒ꯭ꯔꯤ ꯆꯥꯢ
ꯍꯥꯎꯔꯝꯒꯅꯤꯅꯦ ꯑꯗꯨꯗꯤ ꯑꯩ ꯉꯁꯤ ꯑꯣ ꯃꯥꯏꯔꯦꯟ ꯃꯅꯥ ꯆꯝꯐꯨꯠ ꯆꯥꯏ ꯑꯗꯨꯒ ꯁꯤꯡꯖꯨꯒ
ꯍꯥꯎꯕꯅꯦ ꯑꯗꯨꯗ‌ꯣ ꯎꯝ
ꯑꯗꯨꯝ ꯈꯔ ꯆꯪꯉ‌ꯦꯕꯁꯦ
ꯎꯝ
ꯇꯨꯝꯈꯤꯔꯣꯏꯗ꯭ꯔꯣ
ꯇꯨꯝꯈꯤꯔ‌ꯣꯏꯍ‌ꯦ ꯌꯥꯝ ꯉꯜꯂꯤ ꯅꯪꯗꯤ
ꯑꯩ ꯉꯥꯏꯍꯥꯛ ꯂꯩꯔ ꯉꯥꯏꯍꯥꯛ ꯂꯩꯔꯗꯤ ꯇꯨꯝꯃꯅꯤ ꯑꯩꯗꯣ ꯀꯩꯅꯣꯗ ꯂꯩꯕ ꯍꯣꯁꯇꯦꯜꯗ ꯂꯩꯕ ꯑꯗꯨꯒꯤ
ꯑꯣ ꯑꯣ
ꯑꯁ
ꯀꯩꯅꯣ ꯀꯣꯂꯦꯖ ꯀꯥꯔꯤꯔ
ꯀꯣꯂꯦꯖ ꯅꯠꯇꯦ ꯎꯝ ꯋꯥꯔꯗꯦꯟꯒꯤ ꯑꯣꯏꯅ ꯂꯩꯕ
ꯀꯔꯤ ꯍꯥꯏꯕ
ꯋꯥꯔꯗꯦꯟꯒꯤ ꯂꯩꯕꯅꯦ
ꯑꯣ ꯑꯣ ꯐꯩꯌ‌ꯦ
ꯄ‌ꯪ ꯀꯩꯅꯣ ꯑꯃꯨꯛ ꯂꯩꯕꯒꯤ ꯑꯁ ꯌꯥꯝ ꯇꯨꯝꯅꯤꯡꯉꯦ ꯅꯍꯥꯟꯋꯥꯏꯗꯤ ꯌꯨꯝꯗ ꯂꯩꯔꯀꯥꯟꯗꯤ ꯁꯤꯒꯨꯝꯕ ꯃꯇꯝꯁꯦ ꯐꯣꯟ ꯃꯦꯠꯂꯒ ꯚꯤꯗꯤꯑꯣ ꯌꯦꯡꯉꯒ ꯂꯩꯕ ꯃ ꯇꯝꯅꯦꯕ
ꯑꯥ
ꯉꯇꯪ ꯄꯨꯡ ꯃꯈꯥ ꯉꯥꯛꯇꯪ ꯑꯉꯥꯡꯁꯤꯡꯒ ꯂꯥꯏꯔꯤꯛ
ꯀꯩꯅꯣ ꯏꯁꯇꯔꯤ ꯑꯥꯔꯗ ꯂꯩ ꯀꯩꯅꯣ ꯂꯥꯏꯔꯤꯛ ꯄꯥꯕ ꯃꯇꯝ ꯄꯤꯗ꯭ꯔꯥ
ꯎꯝ ꯍꯧꯖꯤꯛ ꯃꯣꯏ ꯂꯣꯏꯈ꯭ꯔꯦ ꯈꯔꯗꯤ ꯃꯣꯏ ꯑꯦꯁꯥꯏꯟꯃꯦꯟ ꯂꯩꯕꯒꯤꯀꯣ ꯑ ꯑꯗꯨ ꯂꯣꯏꯁꯤꯟꯗꯕꯒꯤ ꯑꯩꯅ ꯂꯣꯏꯁꯤꯜꯂꯣ ꯍꯥꯏꯅ ꯃꯣꯏ ꯊꯝꯂꯝꯃꯒ ꯑꯗꯨꯝ ꯐꯣꯟ ꯇꯧꯔꯤꯅꯤ
ꯑꯣ ꯍꯣꯏ
ꯅꯪꯗꯤ ꯑꯗꯨꯝ ꯐ꯭ꯔꯤ ꯂꯩꯕ꯭ꯔꯣ
ꯀꯔꯤ ꯍꯥꯏꯕꯥ
ꯐ꯭ꯔꯤꯗ ꯑꯗꯨꯝ ꯂꯩꯕ꯭ꯔꯥꯕ ꯀꯣꯂꯦꯖ ꯀꯥꯔꯤꯔꯣ
ꯑꯩ ꯀꯣꯂꯦꯖꯁꯨ ꯀꯣꯂꯦꯖꯗꯤ ꯔꯤꯒꯨꯂꯔ ꯆꯠꯇꯦ ꯀꯣꯔꯦꯁꯄꯣꯟꯗꯦꯟ ꯊꯝꯕ ꯑꯗꯨ ꯀꯣꯆꯤꯡ ꯂꯧꯔꯤ ꯑꯗꯨ ꯊꯕꯛꯁꯨ ꯆꯠꯂꯤ
ꯎꯝ ꯋꯥꯒꯤꯅꯦ ꯀꯣꯂꯦꯖ ꯀꯩꯅꯣ ꯑꯗꯨꯝ ꯑꯦꯛꯖꯥꯝꯒꯨꯝꯕ ꯃꯇꯝꯗꯗꯤ ꯑꯗꯨꯝ ꯆꯠꯂꯝꯒꯅꯤꯀꯣ
ꯑꯥ ꯄꯩꯈꯥ ꯊꯥꯕ ꯃꯇꯝꯗꯤ ꯆꯠꯂꯦ
ꯎꯝ ꯊꯕꯛ ꯑꯃꯨꯛ ꯆꯠ ꯀꯣꯆꯤꯡ ꯑꯃꯨꯛ ꯆꯠ ꯋꯥꯗꯤ ꯋꯥꯔꯝꯒꯅꯤ
ꯎꯝ ꯋꯥꯏ
ꯑꯃꯨꯛ ꯑꯃꯨꯛ ꯂꯥꯛꯑꯒ ꯆꯥꯛ ꯊꯣꯡꯉꯅꯤ ꯑꯃꯨꯛ ꯂꯥꯛꯑꯒ ꯀꯥ ꯀꯩꯅꯣ ꯀꯩꯟ ꯇꯧꯔꯥꯅꯤ
ꯅꯨꯡꯊꯤꯜ ꯑꯥ ꯅꯨꯡꯗꯥꯡꯗꯗꯤ ꯊꯕꯛ ꯃꯐꯝꯗ ꯆꯥꯛ ꯆꯥꯥꯏꯗ
ꯑꯣ ꯑꯗꯨꯗꯤ ꯐꯩꯅꯦ
ꯎꯝ
ꯅꯥꯇꯣꯝꯇ ꯂꯩꯔꯝꯕ꯭ꯔꯣ ꯔꯦꯟꯁꯦ
ꯎꯝ ꯏꯇꯣꯝꯗꯥ ꯂꯩꯔꯤꯅꯤ
ꯆꯦꯛꯁꯤꯟꯅ ꯂꯥꯛꯑꯣꯀꯣ ꯅꯪ ꯅꯅꯥꯛꯇ ꯂꯥꯡ ꯂꯥꯡꯂꯤꯕ ꯃꯤ ꯃꯌꯥꯝꯗꯣ ꯆꯦꯛꯁꯤꯟꯅ ꯂꯩꯌꯨ ꯀꯤꯗ꯭ꯔꯣ
ꯀꯩꯁꯨ ꯇꯧꯔꯣꯏꯗꯥ ꯑꯩꯈꯣꯏ ꯑꯩꯈꯣꯏ ꯖꯥꯇꯤ ꯆꯞ ꯃꯥꯟꯅꯕꯅꯤꯅ
ꯑꯣ
ꯍ ꯍꯥ
ꯄꯨꯛ ꯍꯥꯟꯅꯥꯅꯥ
ꯉꯁꯤ ꯈꯛꯇꯪ ꯍꯣꯁꯇꯦꯜꯗ ꯆꯪꯕꯁꯦ ꯑꯩ ꯌꯨꯝ ꯌꯥꯝ ꯅꯤꯡꯁꯤꯡꯉꯦꯕꯣ
ꯎꯝ ꯇꯝꯄꯥꯛꯇꯔꯥ ꯆꯤꯡꯗꯔꯥ ꯑꯣ
ꯑꯩ ꯐꯥꯎ ꯌꯨꯝ ꯅꯤꯡꯁꯤꯡ ꯀꯥꯟꯗ ꯑꯉꯥꯡꯈꯩ ꯅꯥꯖ꯭ꯔꯤ ꯀꯦꯖꯤ ꯀꯥꯕ ꯃꯣꯏꯗꯤ ꯎꯝ ꯌꯥꯝ ꯅꯤꯡꯁꯤꯡꯂꯝꯒꯅꯤ ꯃꯣꯏ ꯃꯃꯥ ꯃꯄꯥꯗꯣ
ꯎꯝ
ꯑꯩ ꯑꯣꯏꯔꯗꯤ ꯀꯞꯀꯅꯤ ꯂꯩꯔꯣꯏ
ꯑꯉꯥꯡ ꯍꯥꯏꯗꯤ ꯀ꯭ꯂꯥꯁ ꯏꯂꯕꯦꯟ ꯇꯨꯌꯦꯜ꯭ꯐ ꯂꯩꯕ꯭ꯔꯥ ꯅꯠꯇ꯭ꯔꯒ ꯍꯥꯏ ꯁ꯭ꯀꯨꯜ ꯈꯛꯇꯔꯥ
ꯂꯩꯇꯦ ꯍꯥꯏ ꯁ꯭ꯀꯨꯜ ꯈꯛꯇꯪꯅꯦ
ꯎꯝ ꯃꯣꯏꯗꯤ ꯃꯃꯥꯟꯅꯕ ꯃꯃꯥꯟꯅꯕꯤꯁꯤꯡ ꯎꯅꯔꯕꯅꯦꯅ ꯅꯤꯡꯁꯤꯡꯉꯝꯃꯣꯏꯗ
ꯑꯗꯨ ꯁꯥꯏꯠꯇ ꯑꯃꯨꯛ ꯍꯥꯏꯔꯒꯗꯤ ꯀꯔꯤꯁꯨ ꯈꯜꯂꯝꯃꯣꯏ ꯑꯗꯣ ꯅꯨꯃꯤꯗꯥꯡꯒꯨꯝꯕꯁꯦ ꯑꯁ
ꯑꯗꯨ ꯅꯨꯡꯁꯤꯕꯅꯤ ꯃꯣꯏ ꯃꯇꯣꯝ ꯃꯇꯣꯝꯗ ꯇꯨꯝꯃꯤꯗꯣ ꯐꯃꯨꯡꯗ
ꯎꯝ
ꯄꯨꯡ ꯀꯌꯥꯗ ꯊꯕꯛ ꯆꯠꯄ꯭ꯔꯣ ꯅꯪ ꯊꯕꯛ ꯇꯧꯕꯗꯣ ꯄꯥꯔꯠ ꯇꯥꯏꯝ ꯑꯣꯏꯅ ꯇꯧꯕ꯭ꯔꯣ
ꯄꯥꯔꯠ ꯇꯥꯏꯝꯅꯤ ꯍꯣꯏ
ꯑꯣ ꯐꯩꯅꯦ ꯄꯥꯔꯠ ꯇꯥꯏꯝ ꯇꯧꯕꯗꯤ ꯑꯩꯈꯣꯏ ꯑ ꯑꯩꯁꯨ ꯊꯥꯏꯅ ꯑꯩ ꯑꯁꯤ ꯀꯩꯅꯣ ꯇꯧꯗ꯭ꯔꯤꯉꯩꯗ ꯊꯕꯛ ꯇꯧꯔꯝꯃꯦ ꯀꯦꯐꯦ ꯑꯃꯗ ꯄꯥꯔꯠ ꯇꯥꯏꯝꯒꯤ ꯍꯥꯏꯔꯒ ꯑꯗꯨꯝ ꯑꯩ ꯐꯨꯜ ꯇꯥꯏꯝꯗꯤ ꯍꯥꯟꯅ ꯇꯧꯕꯅꯦꯕ ꯑꯗꯣ ꯑꯩ ꯀꯩꯅꯣ ꯑ ꯑꯩꯁꯨ ꯇ꯭ꯔꯦꯅꯤꯡ ꯆꯠꯀꯦ ꯍꯥꯏꯅ ꯎꯝ ꯄꯥꯔꯠ ꯇꯥꯏꯝ ꯇꯧꯕ ꯌꯥꯒꯗ꯭ꯔꯥ ꯍꯥꯏꯔ ꯒ ꯃꯣꯏꯅ ꯌꯥꯗꯦꯅꯦ ꯑꯈꯣꯏꯒꯤꯗꯤ ꯄꯥꯔꯠ ꯇꯥꯏꯝ ꯑ ꯐꯨꯜ ꯄꯥꯔꯠ ꯇꯥꯏꯝꯁꯦ ꯀꯩꯅꯣ ꯊꯤꯕ ꯋꯥꯕꯅꯦ ꯑꯌꯥꯝꯕ ꯃꯤꯅ ꯂꯣꯏ ꯐꯨꯜ ꯇꯥꯏꯝ ꯄꯥꯝꯕꯒꯤ ꯃꯣꯏ ꯀꯦꯐꯦꯒꯨꯝꯕ ꯑꯗꯨꯒꯨꯝꯕꯁꯦ
ꯄꯥꯔꯠ ꯇꯥꯏꯝꯁꯦ ꯊꯤꯕ ꯌꯥꯝ ꯋꯥꯏꯌꯦ ꯂꯩꯁꯨ ꯂꯩꯇꯦ ꯐꯨꯜ ꯇꯥꯏꯝ ꯉꯥꯛꯇ ꯍꯨꯝ
ꯑꯩꯈꯣꯏ ꯏꯁꯇꯨꯗꯦꯟꯁꯤꯡꯗꯤ ꯑꯗꯨꯝ ꯚꯦꯔꯥ ꯈꯔ ꯀꯥꯕꯅꯤ ꯂꯥꯏꯔꯕ ꯑꯈꯣꯏꯒꯤꯗꯤ ꯏꯁ
ꯎꯝ ꯅꯪꯒꯤ ꯀꯩꯅꯣ ꯁꯥꯎꯟꯁꯦ ꯈꯔ ꯈꯔ ꯀꯟꯗ ꯉꯥꯡꯕ ꯌꯥꯗ꯭ꯔꯕꯆꯦ
ꯀꯩꯅꯣꯅꯦ ꯎꯝ ꯑꯩꯒꯤ ꯏꯁꯄꯤꯀꯔꯦ ꯁꯦꯝꯁꯨꯡꯗꯤ ꯀꯩꯅꯣ ꯇꯧꯕꯗꯣ ꯃꯊꯛꯇꯅꯦꯗꯅ ꯃꯣꯏ ꯑꯇꯩ ꯐꯣꯟꯅ ꯃꯈꯥꯗ ꯀꯩꯅꯣ ꯇꯧꯕꯒꯤ ꯏꯁꯄꯤꯀꯥꯔꯗꯣ ꯑꯗꯨꯝ ꯁꯦꯝꯁꯨꯝꯒꯤꯁꯦ ꯑꯗꯨꯝ ꯇꯧꯕꯅꯦ ꯏꯃꯥꯟꯅꯕꯤ ꯂꯣꯏ ꯑꯩꯉꯣꯟꯗ ꯑꯗꯨꯝꯃꯥꯏ ꯍꯥꯏꯍꯦ
ꯎꯝ ꯐꯣꯟꯗꯣ ꯅꯥꯗ ꯀꯟꯅ ꯀꯩꯅꯣ ꯐꯣꯟꯗꯣ ꯀꯟꯅ ꯄꯥꯏꯌꯣ ꯍꯣꯏ ꯅꯠꯇ꯭ꯔꯗꯤ ꯈꯨꯠ ꯄꯥꯏꯕꯗꯅ ꯈꯨꯠ ꯅꯥꯒꯦ ꯇꯧꯏ
ꯑꯥ
ꯋꯥꯏꯌꯦ
ꯄꯨꯡ ꯀꯌꯥꯗ ꯀꯣꯆꯤꯡ ꯆꯠꯄ꯭ꯔꯥ ꯅꯪꯗꯤ
ꯅꯨꯡꯊꯤꯟꯗ ꯄꯨꯡ ꯑꯦꯂꯚꯦꯟ ꯑꯗꯨꯋꯥꯏꯗ
ꯑꯣ
ꯑꯗꯨꯅ ꯐꯔꯦꯗ ꯑꯃ ꯁꯥꯏꯗ ꯑꯃꯨꯛ ꯄꯣꯀꯦꯠ ꯃꯅꯤꯒꯤ ꯑꯗꯨꯝ ꯇꯥꯜꯂꯒ ꯑꯗꯨꯃꯥꯏꯅ ꯇꯧꯕꯁꯤꯅ
ꯑꯈꯣꯏꯅ ꯄꯦꯔꯦꯟꯁꯇ ꯂꯣꯏꯅꯃꯛ ꯗꯤꯄꯦꯟ ꯇꯧꯗꯣꯏ ꯁꯔꯨꯛꯀꯣ
ꯎꯝ
ꯐꯩꯌꯦ
ꯎꯝ ꯗꯨꯅꯦ ꯅꯪ ꯋꯥꯔꯗꯦꯟ ꯇꯧꯕꯗꯨ ꯋꯥꯔꯗꯦꯟꯒꯤ ꯊꯥꯒꯤ ꯄꯦꯗꯤ ꯌꯥꯝꯔꯝ ꯌꯥꯝꯔꯝꯒꯅꯤꯅ
ꯌꯥꯝꯗꯦ ꯃꯤ ꯌꯥꯝꯕꯒꯤ ꯑꯩꯗꯣ ꯁ꯭ꯀꯨꯜꯒꯤꯁꯨ ꯑꯣꯖꯥ ꯇꯧꯕ ꯑꯗꯨꯒꯤ ꯑꯁꯤ ꯃꯣꯏ ꯁ꯭ꯀꯨꯜꯒꯤꯀꯣ ꯑꯣꯖꯥꯁꯨ ꯑꯣꯖꯥ ꯋꯥꯔꯗꯦꯟ ꯇꯤꯆꯔꯁꯨ ꯋꯥꯔꯗꯦꯟꯁꯨ ꯑꯣꯏꯕꯒꯤ ꯌꯥꯝꯗꯤ ꯌꯥꯝꯗꯦꯗ ꯑꯗꯨꯝ ꯃꯤ ꯈꯔꯒꯗꯤ ꯑꯗꯨꯝ ꯍꯥꯢꯔꯗꯤ ꯌꯥꯝꯗꯦ ꯑꯩꯒꯤꯗꯤ
ꯀꯩ ꯁꯕꯖꯦꯛ ꯂꯧꯒꯦ
ꯑꯩ ꯑꯉꯥꯡꯁꯤꯡ ꯉꯥꯛꯇꯅꯦ ꯅꯔꯖꯔꯤ ꯃꯣꯏꯒꯤꯅꯦ ꯑꯩꯗꯤ ꯑꯩꯅ ꯀꯩꯅꯣ ꯇꯧꯕꯗꯣ ꯇ꯭ꯔꯦꯅꯤꯡ ꯆꯠꯄꯗꯣ
ꯑꯗꯨ ꯅꯪꯒꯤ ꯃꯈꯣꯟꯁꯦ ꯀꯩꯅꯣ ꯀꯟ ꯌꯥꯝ ꯇꯧꯋꯦ ꯇꯥꯗ꯭ꯔꯦ
ꯑꯩꯗꯣ ꯇꯥꯕ꯭ꯔꯥ ꯍꯧꯖꯤꯛꯇꯤ ꯇ꯭ꯔꯦꯅꯤꯡ ꯆꯠꯄꯗꯣ ꯑ ꯄ꯭ꯔꯤ ꯄ꯭ꯔꯥꯏꯃꯔꯤꯒꯤ ꯑꯣꯏꯅ ꯆꯠꯄ ꯑꯗꯨꯒꯤ ꯍꯥꯏꯌꯔ ꯀ꯭ꯂꯥꯁꯀꯤꯗꯤ ꯅꯠꯇꯦꯕ ꯍꯥꯏꯌꯔ ꯍꯥꯏꯔꯒꯗꯤ ꯗꯥꯏꯛꯀꯨꯝꯕ ꯑꯗꯨꯗ ꯑꯃꯨꯛ ꯆꯪꯉꯅꯤꯕ
ꯑꯥ
ꯑꯗꯨꯒꯤ ꯑꯗꯨꯗꯣ ꯉꯝꯗꯦꯕ ꯑꯩꯈꯣꯏꯗꯤ ꯑꯁ ꯗꯥꯏꯛ ꯇꯝꯕꯁꯤꯗꯤ ꯀꯥꯏꯗꯒꯤ ꯂꯥꯛ ꯂꯥꯛ ꯎꯄꯥꯏ ꯂꯩꯇꯦ ꯄ꯭ꯔꯤ ꯄ꯭ꯔꯥꯏꯃꯔꯤ ꯅ ꯅꯔꯖꯔꯤꯒꯨꯝꯕ ꯀ꯭ꯂꯥꯁ ꯋꯥꯟ ꯇꯨ ꯐꯥꯏꯚꯒꯨꯝꯕꯗꯤ ꯑꯗꯨꯝ ꯇꯥꯛꯄ ꯌꯥꯏꯌꯦ ꯑꯗꯣ ꯑꯩꯅ ꯃꯦꯟ ꯑꯣꯏꯅ ꯄꯤ ꯑꯗꯨ ꯅꯔꯖꯔꯤꯒꯤ ꯑꯣꯏꯅ ꯑꯩꯅ ꯀꯩꯅꯣ ꯇꯧꯕꯒꯤ ꯃꯣꯏꯅ ꯇꯥꯛꯏꯅꯦ ꯑꯩꯗꯤ ꯗꯥꯏꯛ ꯒꯨꯝꯕ ꯇꯝꯁꯤꯔꯥ ꯈꯟꯕꯅꯦ ꯑꯗꯨ ꯗꯥꯢꯛ ꯇꯝꯁꯟꯂꯁꯨ ꯑꯩꯈꯣꯏꯅ ꯑꯩ ꯒꯣꯚꯔꯃꯦꯟꯒꯤ ꯀꯩꯅꯣ ꯐꯪꯗ꯭ꯔꯗꯤ ꯑꯩꯈꯣꯏꯗ ꯑꯗꯨꯝ ꯀꯩꯅꯣ ꯇꯧꯋꯦꯗꯅ ꯅꯨꯡꯉꯥꯏꯇꯦꯕ ꯑꯗꯨꯒꯤ ꯗꯥꯢꯛ ꯇꯝꯕꯗꯤ ꯎꯄꯥꯏ ꯂꯩꯇ꯭ꯔꯦ ꯑꯩꯈꯣꯏꯗꯤ
ꯎꯝ ꯍꯣꯏ ꯁ꯭ꯀꯨꯜ ꯁ꯭ꯀꯨꯜ ꯃꯤꯗꯤ ꯌꯥꯝꯕ꯭ꯔꯥ
ꯎꯝ ꯌꯥꯝ ꯌꯥꯝꯅ ꯌꯥꯝꯕꯕꯨꯗꯤ ꯅꯠꯇꯦꯗ ꯑꯗꯨꯝ ꯑꯇꯩ ꯑꯇꯣꯞꯄꯒ ꯑꯗꯨꯝ ꯀꯩꯅꯣ ꯌꯦꯡꯉꯒꯗꯤꯀꯣ ꯑꯩꯈꯣꯏꯒꯤ ꯀ꯭ꯂꯥꯁ ꯑꯃꯗ ꯃꯤ ꯀꯨꯟ ꯀꯨꯟꯃꯔꯤ ꯁꯨꯃꯥꯏꯅ ꯂꯩꯌꯦ ꯌꯥꯝꯗꯦ ꯌꯥꯝꯗꯕꯗꯨꯅ ꯑꯃꯔꯣꯝ ꯍꯥꯏꯔꯒꯗꯤ ꯐꯩꯌꯦꯗ ꯇꯥꯛꯄꯗꯣ ꯑꯗꯨꯝ ꯐꯖꯅ ꯇꯥꯛꯄ ꯉꯝꯃꯦꯕ ꯁ꯭ꯇꯨꯗꯦꯟꯁꯤꯡꯗꯣ ꯌꯥꯝꯃꯗꯤ ꯑꯩꯈꯣꯏꯁꯨ ꯑꯗꯨꯝ ꯋꯥꯁꯨ ꯋꯥꯏꯌꯦ
ꯎꯝ ꯄ꯭ꯔꯥꯏꯚꯦꯠ
ꯄ꯭ꯔꯥꯏꯚꯦꯠꯅꯦ
ꯎꯝ
ꯒꯣꯔꯃꯦꯟꯒꯤꯗꯤ ꯎꯄꯥꯏ ꯂꯩꯇꯦ
ꯎꯝ ꯑꯦ ꯍꯌꯦꯡ ꯀ꯭ꯂꯥꯁ ꯁꯝꯃꯔ ꯚꯦꯀꯦꯁꯟ ꯂꯣꯏꯔꯕ ꯉꯁꯤ ꯉꯁꯤꯅ ꯍꯧꯔꯕ ꯑꯃꯨꯛꯀ
ꯎꯝ ꯍꯌꯦꯡꯅ ꯍꯧꯗꯣꯏꯅꯦ ꯉꯁꯤ ꯑꯣꯏ ꯍꯣꯁꯇꯦꯜ ꯂꯩꯕꯁꯤꯡꯗꯣ ꯀꯩꯅꯣ ꯌꯨꯝ ꯆꯠꯈꯤꯕꯁꯤꯡꯗꯣ ꯉꯁꯤꯅ ꯑꯃꯨꯛ ꯂꯥꯛꯇꯣꯏꯕ ꯍꯌꯦꯡ ꯍꯧꯔꯅꯤ
ꯇꯨꯡꯁ ꯎꯝ ꯎꯝꯁ ꯎꯝ ꯇꯜꯂꯦ ꯑꯩꯒꯤ ꯕꯖꯥꯔꯗ ꯂꯩꯃꯤꯟꯅꯕ ꯃꯤꯁꯤꯡꯁꯦ
ꯑꯣ ꯑꯗꯨꯅꯦ ꯂꯩꯃꯤꯟꯅꯕꯁꯤꯡꯗꯣ ꯀꯩꯅꯣ ꯇꯧꯗ꯭ꯔꯗꯤ ꯚꯔꯥꯁꯨ ꯂꯩꯕ ꯅꯨꯡꯉꯥꯏꯇꯕꯅꯦ
ꯎꯝ ꯋꯥꯗꯣ ꯀꯟ ꯀꯟꯅ ꯑꯃꯨꯛꯀ ꯉꯥꯡ ꯂꯩ
ꯎꯝ ꯑꯩꯈꯣꯏ ꯀꯩꯅꯣ ꯎꯝ ꯈꯪꯅꯗ꯭ꯔꯁꯨ ꯑꯩꯈꯣꯏ ꯂꯦꯡꯒꯥ ꯑꯣꯏꯔꯗꯤ ꯗꯤ ꯑꯗꯨꯝ ꯅꯨꯡꯉꯥꯏꯕ ꯑꯃ ꯊꯣꯛꯑꯦꯗꯅ ꯔꯦꯜ ꯂꯩꯕꯁꯨ ꯑꯩꯈꯣꯏ ꯂꯦꯡꯒꯥꯁꯨ ꯅꯠꯇꯕꯗ ꯑꯁ ꯀꯩꯅꯣ ꯇꯧꯔꯗꯤ ꯂꯩꯕ ꯅꯨꯡꯉꯥꯏ
ꯎꯝ
ꯀꯥꯏ ꯀꯥꯏꯗ ꯔꯦꯜ ꯂꯩꯕ꯭ꯔꯥ ꯅꯪ
ꯎꯝ ꯇꯝꯄꯥꯛꯇ
ꯑꯦ ꯇꯝꯄꯥꯛꯀꯥꯏꯁꯦ ꯑꯃꯨꯛ ꯀꯨꯝꯗꯧ ꯐꯪꯗꯧ ꯃꯥꯟꯗ꯭ꯔꯦꯅ ꯀꯨꯝꯕ ꯐꯪꯒꯗꯧꯕ ꯃꯥꯟꯗ꯭ꯔꯦ ꯑꯈꯣꯏ
ꯎꯝ
ꯉꯁꯤ ꯚꯤꯀꯦꯁꯟ ꯚꯤꯀꯦꯁꯟ ꯊꯥꯔꯤꯉꯩꯗ ꯆꯠꯀꯦ ꯇꯧꯕꯅꯦ ꯑꯁ ꯑꯗꯣ ꯂꯝꯕꯤ ꯅꯨꯡꯉꯥꯏꯇ꯭ꯔꯦꯅꯦ
ꯅꯣꯡ ꯆꯨꯕ꯭ꯔꯥ ꯅꯣꯏꯗꯁꯨ ꯉꯁꯤ
ꯅꯣꯡ ꯆꯨꯗꯦ ꯉꯁꯥꯏ ꯉꯥꯏꯍꯥꯛꯇꯪ ꯀꯩꯅꯣ ꯇꯧꯔꯝꯃꯒ ꯑꯃꯨꯛ ꯇꯣꯛꯈ꯭ꯔꯦ ꯅꯣꯏꯗꯗꯤ ꯆꯨꯕ꯭ꯔꯥ
ꯉꯁꯥꯏꯗꯣ ꯈꯔ ꯈꯔꯗꯤ ꯆꯨꯏꯑꯦ ꯀꯟꯅꯗꯤ ꯆꯨꯗꯦ
ꯑꯁ ꯉꯁꯥꯏ ꯅꯨꯡꯁꯥ ꯈꯨꯀꯟ ꯌꯥꯝ ꯁꯥꯏꯌꯦ ꯁꯤꯗ
ꯎꯝ ꯑꯩꯈꯣꯏꯗꯗꯤ ꯉꯁꯤꯗꯤ ꯌꯥꯝ ꯁꯥꯕ ꯑꯣꯏꯗꯦꯗ ꯑꯅꯤꯔꯛ ꯑꯅꯤꯔꯛ ꯅꯣꯡ ꯆꯨꯏ ꯑꯗꯨꯕꯨ ꯀꯟ ꯅꯣꯡ ꯀꯟ ꯆꯨꯗꯕ
ꯎꯝ ꯑꯁ ꯑꯁꯤꯗꯁꯨ ꯈꯔꯗꯤ ꯑꯗꯨꯝ ꯆꯨꯔꯦ ꯌꯥꯝ ꯀꯟꯅ ꯆꯨꯕꯕꯨꯗꯤ ꯅꯠꯇꯦ
ꯎꯝ ꯅꯣꯏ ꯍꯣꯁꯇꯦꯜꯗꯒꯤ ꯅꯣꯏ ꯌꯨꯝꯁꯦ ꯌꯥꯝ ꯂꯥꯞꯄ꯭ꯔꯥ ꯈꯨꯟ ꯇꯣꯉꯥꯟꯕ꯭ꯔꯥ
ꯈꯨꯟ ꯇꯣꯉꯥꯜꯂꯦ ꯎꯝ ꯑꯥ ꯈꯣꯡꯅ ꯆꯠꯂꯗꯤ ꯑꯗꯨꯝ ꯀꯤꯂꯣꯃꯤꯇꯔ ꯇꯪꯈꯥꯏꯒꯨꯝꯕ ꯑꯃꯒꯨꯝꯕꯗꯤ ꯌꯧꯔꯝꯒꯅꯤ
ꯑꯣ ꯑꯗꯨꯗꯤ ꯅꯛꯑꯦꯗꯅ
ꯈꯔꯕꯨꯗꯤ ꯅꯥꯛꯑꯦ ꯑꯗꯣ ꯑꯥ ꯌꯨꯝꯗꯅ ꯑꯗꯨꯝ ꯁ꯭ꯀꯨꯜ